ꯀꯦꯗꯧꯔꯤꯅꯣ
ꯖꯨꯔꯨ ꯖꯨꯔꯨ ꯁꯧꯋꯦ
ꯀꯦꯗꯧꯔꯤꯅꯣ ꯆꯥꯛ ꯆꯥꯔꯕ꯭ꯔꯣ
ꯆꯥ ꯆꯥꯗꯔꯤ
ꯑꯥ ꯇꯨꯝ ꯍꯧꯒꯠꯇ ꯉꯥꯏꯔꯤ ꯌꯥꯍꯧꯊꯦꯡ
ꯈꯣꯏꯗꯤ ꯇꯨꯝ ꯍꯧꯒꯠꯇ ꯉꯥꯏꯔꯤ
ꯅꯦꯠꯇꯨ ꯌꯥꯝ ꯌꯥꯍꯧ ꯊꯦꯡꯅꯗꯤ ꯀꯔꯤ ꯇꯧꯅꯤ ꯑꯣꯏꯔꯔꯣꯏꯅꯦ ꯌꯥꯔꯔꯣꯏꯅꯤ
ꯅꯪꯒꯤ ꯅꯊꯧ ꯅꯠꯇꯦ ꯑꯩꯒꯤ ꯏꯊꯧꯅꯤ
ꯊꯧꯅꯤ ꯊꯧ ꯗꯨꯗꯤ ꯋꯥꯔꯤꯁꯦ ꯂꯤꯔꯛꯑꯣ ꯍꯥꯏꯔꯣ ꯀꯔꯤꯅꯣ
ꯉꯔꯥꯡꯖꯨ ꯆꯠꯂꯦ
ꯆꯠꯂꯦ
ꯀꯤ ꯖꯨꯒꯅꯨ ꯋꯥꯏꯔꯦ ꯑꯗꯨꯒ ꯆꯠꯂꯦ ꯑꯗꯨꯒ ꯆꯠꯄꯁꯤ ꯆꯠꯂꯝꯗꯥꯏꯁꯤꯗꯅ ꯆꯥꯝꯃꯒ ꯇꯔꯦꯠ ꯃꯔꯤ
ꯑꯥ ꯁꯠ ꯁꯠ ꯍꯥꯏꯔꯛꯑꯣꯅꯦ
ꯆꯠꯂꯝꯗꯥꯏꯁꯤꯗꯅ ꯑꯃꯨꯛ ꯑꯈꯣꯏ ꯑꯍꯨꯝꯖꯦ ꯑꯃꯨꯛ ꯁꯥꯎꯔꯪ ꯂꯩꯔꯪꯅ ꯇꯧꯔꯒ ꯂꯣꯏ ꯆꯠꯅꯔꯦ ꯌꯥꯝꯅ ꯍꯩꯅꯗꯔꯦꯕ ꯆꯠꯂꯝꯗꯥꯏꯗꯨꯗ ꯑꯩꯁꯦ ꯆꯠꯅꯤꯡꯉꯛꯇ꯭ꯔꯕ
ꯑꯗꯩꯗꯤ ꯈꯣꯏ ꯄꯥꯅ ꯃꯔꯣꯝ ꯋꯥ ꯄꯪꯉꯥꯡꯗ ꯉꯥꯡꯉꯦ
ꯑ
ꯇꯥꯗꯦꯅꯦ ꯅꯪ ꯉꯥꯡꯉꯤꯗꯣ
ꯎꯝ ꯍꯥꯏꯔꯣ ꯍꯥꯏꯔꯣ
ꯑꯗꯒꯤꯗꯤ ꯌꯥꯝ ꯇꯞꯄꯤꯅꯦ ꯑꯗꯒꯤꯗꯤ ꯄꯉꯥꯡꯗ ꯉꯥꯡꯉꯦ ꯃꯥꯅ ꯑ ꯑꯗꯨ ꯇꯧꯔꯦꯒ ꯖꯥ ꯖꯥꯠ ꯅꯤꯗ
ꯑꯥ
ꯃꯤ ꯃꯆꯥꯗꯨ ꯌꯥꯎꯔꯀꯥꯟꯗꯨꯗ ꯇꯟꯗ꯭ꯔꯥ ꯈꯪꯗꯦ ꯃꯥꯅꯦ ꯉꯥꯡꯃꯟꯗꯅ ꯃꯤꯅ ꯅꯨꯡꯁꯤꯗ꯭ꯔꯕꯅꯦ ꯍꯥꯏꯕ ꯅꯍꯥꯟ ꯃꯥꯟ ꯀꯔ ꯉꯥꯡꯉꯨꯕꯒꯤ ꯅꯨꯡꯁꯤꯗ꯭ꯔꯝꯅꯦꯕꯁꯦ
ꯑꯗꯨꯗꯩꯒꯤꯗꯤ ꯆꯠꯂꯦ ꯑꯗꯩꯒꯤꯗꯤ ꯆꯠꯂꯒ ꯇꯣꯡꯉꯒ ꯆꯠꯂ ꯗꯥ ꯀꯣꯏꯁꯤ ꯂꯝꯕꯤꯁꯤꯗ ꯁꯨꯝ ꯄꯣꯝꯃꯒ ꯆꯠꯅꯔꯝꯕꯗꯩꯗꯤ ꯂꯝꯕꯤꯗꯨꯝ ꯐꯖꯔꯝꯃꯦ ꯑꯁ꯭ꯋꯥꯏ ꯌꯧꯕꯗ
ꯅꯣꯏꯒꯤ ꯎꯝ ꯅꯣꯏꯒꯤ
ꯑꯩꯈꯣꯏ ꯁ꯭ꯀꯨꯜ ꯑꯗꯥꯏꯗꯩꯗꯤ ꯑꯗꯨꯝ ꯐꯖꯔꯝ ꯅꯨꯡꯉꯥꯏꯔꯝꯅꯤ
ꯑꯗꯥꯏꯗ ꯍꯦꯟꯗꯣꯔꯛꯄꯗꯩꯗꯤ ꯐꯖꯔꯝꯃꯦ
ꯑꯥ
ꯆꯠ ꯂꯝꯕꯤ ꯅꯥꯀꯟꯒꯗꯣ ꯃꯣꯏ ꯗꯤ ꯐꯖꯟꯅꯒ ꯈꯥꯏꯌꯦ
ꯇꯩꯗꯤ ꯀꯣꯏꯂꯥꯁꯒ ꯊꯥꯗ꯭ꯔꯤꯀꯥꯟ ꯐꯤꯕꯝꯗꯨꯗꯤ ꯍꯣ ꯏꯃꯥ
ꯑꯗꯨꯅ ꯀꯣꯏꯂꯥꯁ ꯊꯥꯗ꯭ꯔꯤ ꯀꯥꯟꯒꯤꯅꯤꯗꯅ ꯈꯣꯏꯅ ꯆꯠꯂꯤꯗꯨꯅ ꯅꯪ ꯆꯠꯂꯨꯔꯕꯕ
ꯅꯨꯡꯇꯤꯖꯥꯏ ꯆꯠꯂꯤꯗꯨꯗꯤ ꯁ꯭ꯀꯨꯜ ꯆꯠꯄꯗ
ꯁ꯭ꯀꯨꯜ ꯅꯠꯇꯕ ꯑꯁꯣꯝ ꯍꯥꯏꯗꯒꯤꯕꯗꯣ
ꯇꯔꯦ ꯆꯠꯂꯦ ꯑ
ꯑꯗꯨ ꯍꯥꯏꯇꯥꯝꯅꯤ ꯌꯥꯝ ꯄꯥꯡꯁꯨ ꯆꯠꯇ꯭ꯔꯤꯗꯅ ꯑꯗꯨ ꯂꯝꯗꯣ ꯉꯔꯥꯡ ꯑꯍꯥꯟꯕꯅꯤ ꯀꯅꯥꯅ ꯆꯠꯂꯣ ꯃꯣꯢ ꯁꯣꯔꯣꯛꯀꯗꯣ ꯅꯥꯛ ꯑ ꯀꯩ ꯑꯗꯨꯒꯅꯦ ꯁꯨꯝ ꯍꯥꯏꯙꯔꯒꯅꯦ ꯍꯠꯇꯦꯅꯦ ꯅꯥꯀꯟ ꯅꯥꯀꯟꯒꯥꯗꯣ ꯐꯖꯅ ꯈꯥꯔꯒ ꯌꯥꯝ ꯐꯖꯅ ꯂꯩꯌꯦꯕ ꯈꯪꯕ꯭ꯔꯥ
ꯑꯥ
ꯑꯗꯨꯗꯒꯤꯗꯤ ꯑꯈꯣꯏꯁꯨꯁꯦ ꯆꯥꯕ ꯃꯐꯝꯗꯨ ꯌꯧꯔꯦ ꯀꯨꯝꯃꯦ ꯑꯗꯒꯤꯗꯤ ꯀꯨꯝꯃꯒ
ꯀꯨꯝꯃꯗꯩꯗꯤ ꯀꯥꯈꯠꯂꯁꯦꯅ ꯀꯥꯈꯠꯂꯦ
ꯑꯅꯤ ꯁꯨꯕ ꯀꯩꯅꯣꯗ ꯂꯩꯌꯦꯕ ꯃꯣꯏꯒꯤꯗꯣ ꯑꯗꯩꯗꯤ ꯑꯅꯤꯁꯨꯕꯁꯤꯗ ꯐꯝꯐꯝꯖꯦ ꯑꯝꯇ ꯂꯩꯔꯝꯗ꯭ꯔꯦ
ꯃꯌꯥꯝꯁꯨ ꯂꯩꯔꯝꯗ꯭ꯔꯦ
ꯐꯝꯚꯝꯗꯤ ꯃꯌꯥꯝ ꯂꯩꯔꯤꯅꯤ ꯃꯣꯏꯗꯣ ꯑꯗꯨꯗ ꯃꯤꯁꯦ ꯈꯨꯜꯂꯥꯛꯑꯝ ꯇꯧꯕ ꯊꯥꯡ ꯖꯒꯥ ꯊꯥꯡꯖꯒ ꯅꯣꯡꯃꯥꯏꯖꯤꯡꯒꯗꯨ ꯌꯥꯝ ꯂꯥꯛ ꯑꯦ ꯍꯥꯏ
ꯑꯥ
ꯑꯗꯩꯒꯤꯗꯤ ꯆꯠꯂꯦ ꯃꯊꯛ ꯀꯥꯈꯠ ꯂ ꯌꯦꯡꯉꯣ ꯑꯗꯨꯗꯨꯒ ꯃꯊꯛꯇ ꯉꯥꯏꯍꯥꯛ ꯐꯝꯕꯤꯔꯣ ꯑꯗꯨꯒ ꯃꯊꯛꯇ ꯐꯝꯃꯒ ꯃꯈꯥꯗ ꯍꯦꯛ ꯍꯥꯡꯕꯒ ꯑꯗꯨꯝ ꯀꯧꯊꯖꯔꯛꯑ
ꯀ ꯊꯞꯖꯔꯛꯑꯒꯦ
ꯑꯗꯣ ꯑꯩꯈꯣꯏꯗꯤ ꯑꯗꯨꯝ ꯃꯊꯛ ꯇ ꯑꯗꯨꯝ ꯐꯝꯒꯤꯕꯗꯨꯅ ꯑꯗꯨꯝ ꯐꯝꯃꯦꯕ ꯃꯣꯏ ꯑꯇꯣꯞꯄ ꯅꯨ ꯄꯤ ꯑꯅꯤ ꯃꯊꯛꯇ ꯀꯥꯈꯠꯂꯛꯑꯝꯃꯒ ꯑ ꯃꯈꯥꯗꯅ ꯑꯗꯨꯝ ꯀꯨꯝꯈ꯭ꯔꯒ ꯑꯗꯨꯝ ꯀꯥꯈꯠꯂꯛꯇ꯭ꯔꯦ ꯃꯣꯏꯅꯤ ꯃꯈꯥꯗ ꯐꯝꯐꯝ ꯐꯪꯉꯕꯖꯥꯠꯅꯤ ꯑꯗꯣ ꯑꯩꯈꯣꯏꯗꯤ ꯑꯗꯨꯝ ꯃꯊꯛꯇ ꯑꯗꯨꯝ ꯐꯝꯃꯖꯦ ꯃꯊꯛꯇꯨꯅ ꯆꯥꯕꯗ ꯅꯨꯡꯉꯥꯏꯔꯅꯤ ꯃꯤ ꯍꯥꯡꯕꯅꯤꯅ ꯐꯝꯃꯦ ꯃꯊꯛꯇ ꯃꯣꯏ ꯃꯊꯛꯇꯨꯗꯤ ꯅꯨꯡꯉꯥꯏ ꯇꯦ ꯐꯖꯅ ꯁꯦꯝꯗꯦ ꯍꯥꯢꯗꯤ ꯁꯦꯝꯕꯨꯗꯤ ꯁꯦꯝꯃꯁꯨ ꯌꯥꯝ ꯁꯥꯏꯌꯦꯕ
ꯌꯥꯝ ꯁꯥꯏꯌꯦꯕ
ꯐꯦꯟꯖꯨ ꯄꯥꯟꯗꯦꯕ ꯑꯗꯨꯅ ꯌꯥꯝ ꯁꯥꯏꯌꯦꯕ ꯅꯣꯡ ꯊꯣꯡꯅꯥꯎ ꯃꯌꯥꯝ ꯗꯣ ꯍꯥꯡꯗꯣꯛꯑꯣꯁꯨ ꯅꯨꯡꯁꯤꯠ
ꯊꯧꯅꯥꯎ ꯃꯌꯥꯝꯗꯣ ꯍꯥꯡꯗꯣꯛꯎ ꯅꯨꯡꯁꯤꯠ ꯅꯨꯡꯁꯥ
ꯑꯗꯨ ꯉꯥꯏꯍꯥꯛ ꯂꯩꯔꯒꯕꯨꯗꯤ ꯏꯪꯊꯔꯛꯑꯦ ꯅꯨꯡꯗꯥꯡ ꯇꯥꯁꯤꯜꯂꯛ ꯑꯕꯅꯤꯅ ꯑꯗꯩꯗꯤ ꯑꯩꯈꯣꯏꯁꯦ ꯎꯝ ꯑꯣꯗꯔ ꯇꯧꯔꯁꯦꯅ ꯇꯧꯔꯦ ꯑꯗꯩꯗꯤ ꯄꯨꯊꯣꯔꯛꯇ꯭ꯔꯤꯀꯥꯟꯗ ꯀꯩꯅꯣ ꯇꯧꯔꯦ ꯑ ꯅꯝꯃꯦ ꯅꯝꯒꯗꯕ ꯈꯔ ꯄꯦꯠꯇ꯭ꯔꯥ ꯄꯦꯄ꯭ꯔꯥ ꯅꯪꯒꯤꯗꯨꯗꯤ ꯌꯦꯠꯂꯦ ꯃꯤꯅ ꯋꯥ ꯉꯥꯡꯕꯗ ꯑꯗꯒꯤꯗꯤ ꯅꯝꯃꯦ ꯑꯗꯨꯗꯨꯒ ꯑꯥꯝ ꯥ ꯆꯥꯅ ꯑꯥ ꯊꯛꯅꯕ ꯍꯥꯟ ꯄꯨꯊꯣꯔꯛꯑꯦ ꯑꯗꯩꯗꯤ ꯊꯛꯅꯕꯖꯦ ꯃꯣꯏꯒꯤ ꯇꯨꯜꯗꯣ ꯈꯔ ꯊꯨꯝꯃꯦ ꯃꯣꯏꯗꯣ ꯌꯥꯗꯦ ꯃꯣꯏꯇꯣ ꯗꯨꯗꯤ ꯑꯗꯨꯒ ꯑꯇꯣꯞꯄꯗꯤ ꯂꯣꯏ ꯍꯥꯎꯔꯦ
ꯎꯝ
ꯁꯣꯔ ꯍꯣꯟꯖꯜꯂꯛꯑꯦ
ꯀꯔꯤ ꯍꯥꯏꯅꯣ ꯈꯪꯗꯦ
ꯋꯦꯠ ꯊꯤꯔꯦ
ꯑꯗꯩꯒꯤꯗꯤ
ꯑꯗꯩꯒꯤꯗꯤ
ꯎꯝ ꯑꯗꯨꯃꯥꯏꯅ ꯇꯧꯔꯒ ꯑꯆꯥꯄꯣꯠꯇꯣ ꯄꯨꯊꯣꯔꯛꯑꯦ
ꯄꯨꯊꯣ ꯁꯦ ꯑꯆꯥꯄꯣꯠ ꯁꯤ ꯂꯩꯔꯦ ꯏꯆꯦ ꯅ ꯄꯨꯊꯣꯔꯛꯑꯦ
ꯑꯣꯉꯨꯕꯁꯤꯁꯨ ꯍꯥꯎꯔꯦ ꯑꯥ
ꯃꯈꯣꯡ ꯃꯔꯤ ꯄꯥꯟꯕ ꯎꯝ ꯁꯃꯨꯗ꯭ꯔꯒꯤ
ꯑꯔꯩꯔꯤ
ꯃꯈꯣꯡ ꯅꯤꯄꯥꯟ ꯑꯣꯏꯕ
ꯍ ꯃꯈꯣꯡ ꯃꯔꯤ ꯄꯥꯟꯕ꯭ꯔ ꯍꯥꯏꯖꯦ
ꯅꯤꯄꯥꯟ ꯍꯥꯏꯕ ꯅꯤꯄꯥꯟ ꯁꯣꯏꯕꯅꯦ
ꯑꯗꯩꯗꯤ ꯑꯣꯛꯇꯣꯄꯁ ꯆꯥꯔꯦ ꯑꯗꯩꯗꯤ ꯑꯣꯛꯇꯣꯄꯥ ꯆꯥꯔꯦ ꯑꯣꯇꯣꯄꯥ ꯆꯥꯔꯒ ꯑꯥ ꯀꯩꯅꯣ ꯗꯟ ꯗꯟ ꯅꯨꯗꯜꯁ ꯆꯥꯔꯦ ꯗꯟ ꯗꯟ ꯅꯨꯗꯜꯁ ꯗꯨꯃꯥ ꯍꯥꯎꯌꯦ ꯃꯗꯨꯅꯒ ꯍꯥꯎꯕꯗꯨꯗꯤ
ꯑꯩꯗꯤ ꯁꯃꯨꯗ꯭ꯔꯒꯤ ꯆꯤꯟꯖꯥꯛꯇꯣ ꯌꯥꯝ ꯆꯥꯅꯤꯡꯉꯤꯉꯣ ꯇꯦꯕꯜꯗꯒ ꯍꯩꯗꯣꯛꯑ ꯆꯥꯕꯗꯣ
ꯆꯦ ꯗꯥꯏꯅꯥꯖꯨ ꯆꯥꯅꯤꯡꯉꯦ ꯍꯥꯏꯕꯅꯦ ꯑꯩꯗꯤ ꯆꯥꯅꯤꯡꯗꯦ ꯍꯥꯎꯔꯣꯏꯕ ꯑꯈꯣꯏ ꯁꯥꯏꯗ ꯆꯦ ꯗꯥꯏꯅꯥ ꯑꯩꯗꯤ ꯆꯥꯅꯤꯡꯗꯦ ꯍꯥꯎꯔꯣꯏ ꯀꯩꯁꯨ ꯃꯣꯏ ꯁ꯭ꯋꯥꯏꯗ ꯑꯣꯛꯇꯣꯄꯁꯄꯨ ꯍꯥꯎꯇ꯭ꯔꯀꯥꯟꯖꯤꯗ
ꯎꯝ ꯕꯥꯇꯤꯟꯗꯒ ꯖꯣꯔꯣ ꯂꯥꯎ ꯍꯩꯗꯣꯛꯑꯒ ꯆꯥꯕ
ꯑꯗꯣ ꯍꯥꯎꯔꯣꯏꯕ ꯑꯗꯒꯤꯗꯤ
ꯑꯥ ꯀꯩꯌꯦꯕ ꯍꯧꯖꯤꯛꯀꯤꯗꯣ ꯗꯟ ꯗꯟ ꯅꯨꯗꯜꯖꯨ ꯆꯥꯔꯦ ꯕꯐꯦꯜꯂꯣ ꯑꯧ ꯕꯐꯦꯜꯂꯣ ꯃꯁꯥꯗꯨꯖꯨ ꯍꯥꯎꯋꯦ
ꯎꯝ ꯎꯝ ꯗꯤ ꯕꯐꯦꯜꯂꯣ ꯃꯁꯥꯗꯣ ꯌꯥꯝ ꯆꯥꯅꯤꯡꯉꯤ ꯀꯩꯅꯣꯒ ꯆꯥꯗ ꯀꯨꯏꯔꯦ
ꯀꯩ
ꯑꯁꯦꯛ ꯅꯍꯥꯃꯨꯛ ꯆꯥꯔꯨꯗꯤ ꯇꯤꯗꯤꯝ ꯂꯥꯏꯟꯒꯤꯗ
ꯑꯗꯨꯒꯤ ꯇꯥꯏꯞꯇ ꯍꯥꯎꯋꯦ ꯍꯧꯖꯤꯛꯀꯤꯗꯨꯖꯨ ꯑꯗꯨꯝ ꯍꯥꯎꯋꯦ ꯍꯨꯖꯤꯛꯀꯤ ꯑꯅꯤꯔꯛ ꯆꯥꯎ ꯍꯥꯏꯔꯗꯤ ꯑꯗꯨꯝ ꯆꯥꯅꯤ ꯑꯧꯀ ꯑꯗꯨꯒ ꯑꯈꯣꯏ ꯀꯩꯅꯣ ꯑꯅꯤ ꯑꯅꯤꯖꯨ ꯂꯣꯏ ꯊꯨꯡꯅꯩꯌꯦꯕ ꯇꯔꯨꯛ ꯍꯥꯜꯂꯛꯑꯦꯕ
ꯑꯦ ꯑꯗꯨꯗꯤ ꯃꯣꯏꯗꯨꯅ ꯍꯦꯟꯅ ꯇꯣꯡꯖꯩ ꯀꯩꯅꯣ
ꯑꯥ ꯑꯗꯨ ꯎꯝ ꯑꯅꯤ ꯑꯅꯤꯔ ꯍꯥꯜꯂꯛꯑꯦ ꯑꯅꯤ ꯑꯅꯤ ꯆꯥꯔꯦ ꯀꯩ ꯍꯥꯏꯅꯤ ꯑꯣꯛꯇꯣꯄꯁꯇꯨꯖꯨ ꯑꯣꯛꯇꯣꯄꯁꯇꯨꯖꯨ ꯍꯣꯡꯖꯨ ꯍꯣꯡꯉꯦ ꯑꯗꯨꯒ ꯑꯗꯨꯝ ꯌꯥꯝꯕꯁꯨ ꯃꯥꯜꯂꯦ ꯍꯥꯏꯕꯗꯤ ꯂꯦꯝꯍꯧꯋꯦ ꯃꯇꯨꯝ ꯑꯅꯤ ꯂꯦꯝꯍꯧꯔꯦꯕ ꯑꯩꯈꯣꯏ ꯆꯥꯏꯗꯣ
ꯏꯥꯟ ꯄꯥꯟꯕꯗꯨꯕꯨ ꯑꯩꯈꯣꯏꯅꯍꯥꯃꯨꯛ ꯆꯥꯕ ꯆꯀꯠ ꯆꯀꯠ ꯑꯗꯨꯃꯥꯏꯅ ꯇꯧꯕ꯭ꯔꯣ
ꯑꯗꯨꯃꯥꯏꯅ ꯇꯧꯕꯗꯤ ꯇꯧꯋꯦ ꯑꯗꯨꯒ ꯑꯗꯨꯝ ꯍꯥꯎꯋꯦ ꯃꯣꯏꯗꯤ ꯗꯤ ꯍꯥꯏꯗꯤ ꯌꯥꯝ ꯐꯖꯅ ꯉꯧꯔꯒ
ꯍꯌꯦꯡ ꯍꯪꯁꯤꯠ ꯑꯝꯇ ꯆꯥꯎꯔꯁꯦ
ꯑꯔꯩꯔꯤ ꯈꯪꯗꯦ
ꯎꯝ
ꯅꯨꯗꯜꯗꯨꯁꯨ ꯍꯥꯎꯋꯦ ꯑꯁ ꯅꯨꯗꯜꯗꯨꯖꯨꯅꯦ ꯃꯣꯏꯕꯥꯏꯅꯤ ꯌꯥꯝ ꯆꯠꯅꯤꯡꯗꯦ ꯍꯥꯏꯔ ꯑꯩ ꯂꯣꯏ ꯆꯥꯠꯊꯣꯛꯄꯅꯤꯅ ꯁꯤꯠ ꯅꯥꯟꯅ ꯂꯩꯍꯣꯕꯅꯤ ꯑꯈꯣꯢꯅ ꯑꯣꯗ꯭ꯔ ꯇꯧꯕꯗꯨ ꯑꯣꯇꯣꯄꯥꯗꯨꯅ ꯑꯣꯇꯣꯕꯥꯗꯨꯗꯪ ꯑꯅꯤ ꯑꯅꯤꯒꯛꯇꯪ ꯂꯦꯝꯍꯧꯋꯦ ꯑꯣꯇꯣꯄꯥꯗꯣ ꯑꯗꯨꯝ ꯌꯥꯝꯕ ꯃꯥꯜꯂꯦ ꯃꯣꯏꯗꯣ ꯃꯔꯤ ꯃꯉꯥꯃꯨꯛ ꯍꯥꯄꯛꯄ ꯃꯥꯜꯂꯦ
ꯃꯆꯥ ꯃꯆꯥꯗꯨꯔꯥꯕ ꯃꯆꯥ ꯃꯆꯥ
ꯀꯣꯔꯤꯅꯣ ꯈꯪꯗꯦ ꯑꯗꯒꯤꯗꯤ ꯍꯥꯎꯋꯦ ꯗꯒꯤꯗꯤ ꯑꯗꯨ ꯃꯣꯏꯗꯣ ꯃꯣꯔꯣꯛ ꯁꯥꯕꯗꯤ ꯋꯥꯠꯂꯦ ꯑꯗꯩꯗꯤ ꯍꯥ
ꯃꯊꯦꯜ ꯀꯌꯥꯅꯣꯕ ꯅꯣꯏ ꯆꯥꯏꯗꯣ
ꯑꯖꯤꯛꯀꯤ ꯑꯍꯨꯝꯖꯤꯗꯅꯤ ꯑꯗꯒꯤꯗꯤ
ꯑꯍꯨꯝꯗꯨꯗ ꯀꯌꯥ ꯇꯥꯔꯤꯕ
ꯂꯤꯁꯤꯡ ꯑꯃꯒ
ꯑꯣꯢꯃꯥ ꯑꯗ ꯑ ꯑ ꯑꯗꯨ ꯇꯥꯡꯗ꯭ꯔꯤꯕ
ꯇꯥꯥꯡꯗ꯭ꯔꯤꯅꯤ ꯅꯅꯥꯎ ꯑꯣꯇꯣꯄꯥꯗꯣ ꯑꯣꯇꯣꯄꯥꯗꯨ ꯑꯇꯣꯞꯄꯅ ꯂꯨꯄꯥ ꯆꯍꯨꯝ ꯆꯥꯝꯃ꯭ꯔꯤꯅꯦ ꯄꯤꯔꯤꯖꯦ ꯑꯁꯤꯗ ꯂꯨꯄꯥ ꯆꯅꯤ ꯈꯛꯇꯅꯦ
ꯑ
ꯍꯣꯜꯗ꯭ꯔꯣ ꯑꯗꯨꯗꯤ
ꯑꯗꯒꯤꯗꯤ ꯀꯩꯅꯣꯗꯨꯗꯤ ꯄꯞꯄꯦ ꯏꯔꯣꯏꯗꯨꯗꯤ ꯏꯔꯣꯏꯗꯣ
ꯑꯗꯒꯤ ꯑ ꯀꯩꯅꯣ ꯊꯛꯅꯕꯗꯨ ꯃꯣꯏ ꯇꯣꯗꯣ ꯑꯇꯣꯞꯄꯗ ꯆꯥꯝ ꯌꯥꯡꯈꯩ ꯆꯥꯝ ꯀꯨꯟ ꯆꯥꯝꯃ ꯂꯣꯏ ꯍꯦꯟꯕꯅꯦ ꯑꯁꯤꯗ ꯂꯨꯄꯥ ꯑ ꯀꯩꯅꯣꯅꯤ ꯄꯤꯖꯦ ꯑ ꯎꯝ ꯀꯃꯥꯏ ꯍꯥꯏꯅꯤ
ꯅꯤꯐꯨ
ꯅꯠꯇꯦ ꯆꯥꯝꯃꯗꯒꯤ ꯑꯃ ꯋꯥꯠꯄꯗꯣ
ꯑꯥ
ꯑꯗꯒꯤ ꯑꯃꯨꯛ ꯑꯇꯣꯞ ꯄꯗ ꯎꯝ ꯆꯥꯒꯤ ꯄꯣꯠꯁꯦ ꯆꯥꯁꯦ ꯑꯗꯨꯝ ꯑꯗꯨ ꯑꯗꯥ ꯀꯥꯏꯅ ꯃꯤꯡ ꯊꯣꯜꯂꯗꯤ ꯑꯗꯨꯝ ꯁꯨꯝ ꯆꯥꯃ ꯅꯠꯇ꯭ꯔꯒ ꯑꯩꯠꯇꯤ ꯁꯦꯚꯦꯟꯇꯤ ꯁꯨꯃꯥꯏꯅ ꯌꯧꯕꯅꯦ ꯉꯔꯥꯡꯒꯤꯗꯣ ꯂꯨꯄꯥ ꯌꯥꯡꯈꯩ ꯈꯛꯇꯅꯦ ꯑꯗꯒꯤ ꯑꯃꯨꯛ ꯑꯥ ꯀꯣꯝꯕꯣ ꯆꯥ ꯊꯛꯑꯦ ꯀꯣꯝꯕꯣ ꯆꯥꯗꯨꯁꯨ ꯂꯨꯄꯥ ꯆꯥꯝꯃ ꯈꯛꯇꯅꯤ ꯑꯇꯣꯞꯄꯗꯗꯤ ꯆꯥꯝ ꯀꯨꯟ ꯆꯥꯝ ꯌꯥꯡꯈꯩ ꯍꯥꯏꯖꯤꯜꯂꯒ ꯇꯣꯉꯥꯟꯅ ꯄꯨꯊꯣꯔꯛꯑꯗꯝꯅꯦ ꯍꯖꯤꯛꯀꯤꯗꯨꯗꯤ ꯃꯣꯏꯒꯤ ꯒꯤꯂꯥꯁꯀꯤ ꯑꯄꯤꯕ ꯃꯃꯟꯗꯣ ꯑꯗꯨꯗ ꯑꯗꯨꯝ ꯄꯤꯔꯛꯑꯦ ꯂꯨꯄꯥ ꯆꯥꯝꯃꯗ ꯑꯠꯇꯗꯒꯤ
ꯑ ꯆꯥꯅꯕꯗꯣ ꯎꯝ ꯑꯗꯨꯝ ꯆꯅꯤ ꯃꯌꯥ ꯉꯥꯛꯇꯅꯦꯕ ꯆꯍꯨꯝ ꯑꯝꯇ ꯌꯧꯗꯦꯕ ꯑꯗꯨꯒ ꯑꯇꯣꯞꯄꯗ ꯁ꯭ꯋꯥꯏꯒꯤ ꯍꯥꯡ ꯉꯤꯕ ꯁ꯭ꯋꯥꯏꯗ ꯂꯩꯔꯤꯕ ꯀꯥꯡꯒꯨꯁꯤꯗ ꯆꯥꯔꯗꯤ ꯉꯔꯥꯡ ꯑꯩꯈꯣꯏꯒꯤꯗꯣ ꯂꯤꯁꯤꯡ ꯑꯃꯒ ꯍꯦꯟꯅꯤ ꯇꯞꯇꯥꯢ ꯍꯦꯟꯅꯤ ꯆꯥꯔꯤꯕ ꯃꯌꯥꯝꯗꯨ ꯗꯨꯝ ꯂꯨꯄꯥ ꯆꯍꯨꯝ ꯑꯝ ꯂꯩꯔꯅꯤ ꯅꯨꯗꯜꯁꯇꯨꯖꯨ ꯂꯨꯄꯥ ꯆꯍꯨꯝ ꯑꯃ ꯂꯩꯔꯅꯤ ꯋꯤꯡꯁꯇꯨꯗ ꯂꯨꯄꯥ ꯆꯍꯨꯝ ꯑꯃ ꯂꯩꯔꯅꯤ ꯊꯛꯅꯕꯗ ꯆꯥꯝ ꯆꯥꯝ ꯆꯥꯝ ꯆꯥꯝ ꯂꯩꯔꯅꯤ
ꯎꯝ ꯑ
ꯂꯤꯁꯤꯡ ꯑꯃ ꯆꯧꯉꯥ ꯆꯥꯇ꯭ꯔꯨꯛ ꯑꯗꯨꯃꯥꯏꯅ ꯇꯥꯔꯅꯤ ꯁ꯭ꯋꯥꯏ ꯆꯥꯔꯗꯤ
ꯑꯗꯨꯗꯤ ꯑꯥꯅꯦ ꯇꯥꯟꯅꯒ ꯀꯩꯅꯣꯒ ꯆꯠ ꯇꯥꯝꯅꯤꯅꯦ ꯅꯨꯃꯤꯠ ꯅꯨꯃꯤꯠ ꯆꯠ ꯇꯥꯥꯕꯅꯤꯅꯦ
ꯑ ꯑꯣ ꯇꯣꯄꯥꯗꯣ ꯇꯣꯡꯖꯩꯌꯦꯕ ꯃꯣꯏ ꯑꯗꯨ ꯆꯥꯕ ꯑꯗꯨꯅ ꯃꯣꯏꯗ ꯆꯥꯍꯧꯔꯦꯅ ꯆꯥꯏꯅꯦꯕ
ꯎꯝ
ꯇꯤ ꯆꯥꯗ꯭ꯔꯤꯅ
ꯎꯝ
ꯃꯣꯏꯗ ꯆꯥꯏꯗꯣ ꯂꯨꯄꯥ ꯆꯅꯤꯒ ꯀꯌꯥ ꯅꯣꯝ ꯈꯛ
ꯍꯌꯦꯡꯔ ꯍꯪꯆꯤꯠꯔ ꯑꯝꯇ ꯆꯥꯎꯔꯁꯤ ꯏꯕꯥꯅꯤ ꯏꯔꯣꯏꯗꯣ ꯏꯔꯣꯏꯒ ꯃꯈꯣꯡ ꯅꯤꯄꯥꯟꯗꯨꯒ ꯑꯩ ꯀꯩꯝ ꯆꯥꯖꯔꯣꯏ ꯏꯔꯣꯏꯗꯨꯒ ꯃꯈꯣꯡ ꯅꯤꯥ ꯅꯤꯄꯥꯟꯗꯨꯒ ꯆꯥꯔꯗꯤ ꯌꯥ
ꯑꯗꯨꯒ ꯑꯇꯣꯞꯄꯗ ꯆꯠꯂꯒ ꯆꯥꯕꯗꯗꯤ ꯑꯣꯇꯣ ꯄꯥꯗꯨ ꯍꯩꯅꯩ ꯈꯪꯗꯦ ꯍꯩꯅꯗꯦ ꯈꯪꯗꯦ ꯂꯨꯄꯥ ꯆꯍꯨꯝ ꯆꯥꯝꯔꯤ ꯂꯧꯒ꯭ꯔꯅꯤ
ꯎꯝ
ꯑꯩꯗꯤ ꯄꯥꯝꯃꯨꯢꯌꯦ
ꯑꯗꯨꯗꯤ ꯑꯣꯛꯇꯣꯄꯥꯗꯣ ꯀꯤꯅꯣꯗꯣ ꯑꯗꯨꯒ ꯏꯔꯣꯏꯗꯨꯒ ꯑꯝꯇ ꯆꯥꯒꯦ ꯍꯌꯦꯡ ꯍꯪꯆꯤꯠ ꯑꯥ
ꯍꯌꯦꯡ ꯆꯠꯄ ꯌꯥꯔꯣꯏꯌꯦ ꯄꯨꯡ ꯑꯃꯗꯩꯅꯦ ꯍꯥꯡꯉꯤꯗꯣ ꯃꯣꯏ ꯑꯗꯨ ꯑꯩꯗꯤ ꯇꯨꯏꯁꯟ ꯇꯨꯏꯁꯟ ꯆꯠꯂꯗꯤ ꯄꯨꯡ ꯑꯃꯗꯩ ꯆꯠꯂꯒ ꯀꯌꯥꯗ ꯍꯜꯂꯛꯑꯒ ꯀꯌꯥꯗ ꯇꯨꯏꯁꯟ ꯆꯠꯇꯣꯢꯕ ꯅꯣ
ꯑꯗꯨꯗꯤ ꯃꯊꯪ ꯁꯟꯗꯦꯗꯥ
ꯃꯊꯪ ꯁꯟꯗꯦꯗꯗꯤ ꯆꯥꯛ ꯆꯥꯅꯕ ꯂꯩ
ꯀꯅꯥ ꯀꯅꯥ
ꯑꯩꯈꯣꯏ ꯑꯉꯥꯡꯒꯩ